ꯑꯣ
ꯍꯦꯜꯂꯣ ꯇꯥꯕ꯭ꯔꯣ ꯀꯔꯤ ꯃꯈꯣꯟꯅꯣ
ꯇꯥꯕ꯭ꯔꯣ
ꯇꯥꯏꯌꯦ
ꯉꯥꯏꯈꯣ ꯍꯥꯏꯔꯒ ꯅꯪꯁꯨ
ꯅꯪꯒꯤ ꯃꯐꯝꯗ ꯀꯅꯩ ꯁꯥꯎꯅꯣ ꯇꯣꯛꯇꯥꯛ ꯇꯣꯛꯇ
ꯀꯔꯤ ꯇꯥꯕ꯭ꯔꯣ ꯀꯔꯤꯁꯨ ꯇꯥꯗꯦ ꯑꯩ ꯆꯥꯛ ꯆꯥꯕꯒꯤ ꯃꯈꯣꯟ ꯑꯣꯏꯔꯝꯅꯤ
ꯀꯔꯤ ꯍꯦꯟꯁꯥꯡꯅꯣ
ꯆꯥꯛ ꯆꯥꯛ
ꯑꯩꯁꯨ ꯆꯥꯛ ꯂꯥꯝꯃꯦ ꯆꯥꯛ ꯄꯤꯕꯤꯌꯣ ꯑꯩꯉꯣꯟ
ꯑꯩꯒꯤꯐꯥꯎ ꯂꯩꯇꯦ
ꯎꯝ
ꯑꯩꯒꯤ ꯐꯥꯎ ꯂꯩꯇꯦ ꯍꯥꯏꯕ ꯇꯥꯕ꯭ꯔꯣ
ꯇꯥꯏ ꯇꯥꯏ ꯋꯥ ꯉꯥꯡꯉꯨꯅꯤ ꯀꯔꯤꯅꯣ ꯇꯧꯃꯤꯟꯅꯒ ꯂꯩꯒꯅꯤ ꯅꯨꯄꯤ ꯑꯅꯤꯗꯣ ꯇꯜꯂꯤꯍꯦ
ꯑꯗꯨꯏ ꯇꯟꯕ ꯅꯪꯅ ꯇꯧꯔꯛꯑꯒ
ꯋꯥꯔꯤꯁꯨ ꯐꯖꯅ ꯁꯥꯁꯦ ꯍꯥꯏꯕꯅꯦ ꯅꯨꯄꯤꯁꯤꯡ ꯌꯥꯝ ꯇꯧꯔꯛꯑꯦꯕ
ꯅꯪꯁꯨ ꯁꯥꯎ ꯀꯩꯅꯣ
ꯅꯪꯗꯤ ꯀꯥꯏ ꯂꯝꯗꯒꯤꯅꯣ
ꯑꯁ ꯄꯨꯔꯥ ꯕꯦꯔꯥ ꯅꯦꯍꯦ ꯅꯪꯁꯨ
ꯈꯪꯉꯦ ꯑꯗꯨꯁꯨ
ꯌꯥꯗꯦ ꯍꯥꯏꯕ ꯌꯥꯗꯦ ꯇꯥꯕꯣ